ꯇꯥꯏ ꯇ
ꯇꯨꯝꯈ꯭ꯔꯕꯣ
ꯇꯨꯝꯗ꯭ꯔꯤꯗ
ꯕꯣꯜ ꯌꯦꯡꯉꯣꯏꯗ꯭ꯔꯣ ꯕ꯭ꯔꯥꯖꯤꯜꯒꯤ
ꯕꯣꯜꯁꯦ ꯉꯁꯤꯁꯦ ꯌꯦꯡꯒꯗꯧ ꯃꯥꯟꯗꯦ ꯕ꯭ꯔꯥꯖꯤꯜ ꯂꯩꯕ꯭ꯔꯣ ꯉꯁꯤꯕꯣ
ꯃꯣꯔꯥꯁꯤ ꯂꯩꯌꯦ ꯍꯥꯏꯕꯒꯨꯝ ꯇꯧꯕ ꯃꯥꯜꯂꯦꯅꯦ
ꯕ꯭ꯔꯖꯜ ꯂꯩꯇꯇꯪꯁꯦ ꯁ꯭ꯋꯤꯖꯔꯂꯦꯟꯒ ꯁ꯭ꯋꯤꯖꯔꯂꯦꯟꯗ ꯀꯅꯥꯅ ꯀꯥꯥꯎꯒꯅꯤ
ꯇꯨꯡꯗꯤ ꯀ꯭ꯔꯤ ꯇꯤꯝꯅꯣ
ꯈꯣꯏꯗꯤ ꯅꯪꯕꯗꯨ ꯅꯪ ꯌꯣꯛꯄꯣꯖꯤꯠꯇꯣ
ꯑꯁ ꯃꯦꯁꯤꯔꯣ
ꯍꯣꯏꯗ
ꯌꯥꯔꯔ ꯏꯗꯅ
ꯀꯩꯅꯣ ꯃꯦꯁꯤ ꯑꯣꯏꯗꯤ ꯌꯥꯔꯔꯣꯏ ꯍꯥꯏꯗꯤ ꯀꯔꯤꯔꯣ
ꯀꯃꯥꯏꯅ ꯀꯃꯥꯏꯅ ꯃꯦꯁꯤꯕꯨ ꯁꯄꯣꯔꯠ ꯁꯞꯄꯣꯔꯠ ꯇꯧꯔꯤꯔꯣ ꯍꯥꯏꯕꯗꯤ ꯀꯔꯤꯒꯤ ꯁꯐꯔ ꯇꯧꯅꯤꯡꯕ꯭ꯔꯣ ꯍꯥꯏꯕꯅꯤ ꯇꯥꯃꯤꯁꯤꯕ
ꯑꯦ ꯀꯔꯤ ꯁꯒꯠ ꯇꯧꯅꯤ ꯃꯥꯅ ꯁꯅꯥꯔꯤꯗꯨꯣ ꯎꯗ꯭ꯔꯣ
ꯎ
ꯆꯍꯤ ꯑꯗꯨꯃꯤ ꯀ ꯑꯥꯁ ꯇꯧꯕ ꯉꯝꯃꯣꯏꯅꯦ
ꯑꯩ ꯎꯜꯗꯗꯤ ꯐꯥꯔꯁꯨ ꯐꯗ꯭ꯔꯁꯨ ꯆꯍꯤ ꯐꯣꯔꯇꯤ ꯋꯥꯟ ꯌꯧꯔꯕꯅꯤ
ꯐꯣꯔꯇꯤ ꯋꯥꯟ ꯌꯎꯔ ꯑꯗꯨ ꯃꯥ ꯒꯗꯤ ꯄꯛꯁ ꯍꯇꯔꯤ ꯑꯗꯨ ꯅꯟꯗ ꯀꯔꯤꯕ ꯍꯟꯗꯛ ꯃꯃꯥꯡꯒꯤ ꯀꯣꯡꯒꯣꯒ ꯍꯟꯗꯛ ꯎꯖꯕꯦꯀꯤꯁꯇꯥꯟ ꯎꯖꯕꯦꯀꯤꯁꯇꯥꯟꯗꯗꯤ ꯍꯩꯇꯤꯗꯥꯏ ꯑꯗꯨꯗꯤ ꯑꯗꯨꯝ ꯉꯝꯅꯤꯗꯤ ꯉꯝꯃꯨꯅꯤ ꯈꯪꯉꯦꯗ ꯑꯗꯨꯕꯨ ꯍꯥꯏꯕ ꯉꯝꯗꯦꯕ ꯍꯟꯗꯛꯇ ꯔꯣꯅꯥꯜꯗ ꯄꯥꯁ ꯄꯤꯕꯒꯤ ꯈꯔ ꯃꯥꯁꯨ ꯆꯟꯈꯤꯕꯅꯦꯕ ꯅꯠꯇ꯭ꯔꯗꯤ ꯃꯣꯏ ꯇꯤꯝꯃꯦꯠꯁꯤꯡꯁꯨ ꯃꯥꯕꯨ ꯄꯥꯁ ꯄꯤꯅꯤꯡꯗꯅ ꯂꯩꯔꯦꯕ
ꯍꯣꯏꯅꯦ ꯄꯥꯁ ꯐꯤꯕꯤꯅꯤꯅꯦ ꯃꯤꯁꯤꯕꯨꯁꯨ ꯇꯁꯤꯁꯨ ꯄꯥꯁ ꯄꯤ ꯁꯤꯕꯨꯁꯨ ꯄꯥꯁ ꯄꯤꯗꯗꯤ ꯃꯥꯁꯨ ꯕꯣꯞꯇꯤ ꯁꯣꯛꯑꯣꯣꯏꯗ ꯃꯥꯁꯨ ꯍꯋꯥꯠ ꯆꯦꯟꯕꯅꯤꯅ
ꯃꯦꯁꯤꯗꯤ ꯣꯜ ꯄꯥꯏ ꯄꯥꯏ ꯐꯔꯤ ꯄꯥꯏ ꯚꯣꯂꯤ ꯄꯥꯛ ꯄꯥꯏꯗ꯭ꯔꯦ ꯄꯥꯏ ꯄꯥꯏꯔꯗꯤ ꯃꯥꯗꯤ ꯏꯁꯄꯤꯠ ꯂꯩꯔꯤ
ꯑꯣꯗꯤ ꯃꯨꯚꯃꯦꯟ ꯔ ꯌꯥꯥꯡ ꯃꯥꯦ ꯍ
ꯈꯣꯡꯁꯨ ꯍꯟꯊꯗ꯭ꯔꯤ ꯈꯣꯡꯗꯤ ꯚꯥꯏ ꯈꯣꯡ ꯍꯟꯊꯗ꯭ꯔꯤꯕꯕꯨꯗꯤ ꯂꯦꯡꯕꯣ ꯈꯣꯠꯄꯗꯣ
ꯎꯝ
ꯑꯣꯏꯕ ꯃꯥꯜꯂꯤ ꯍꯧꯖꯤꯛꯐꯥꯎ ꯑꯁ ꯑꯗꯨꯕꯨ ꯔꯣꯅꯥꯜꯗꯣ ꯍꯟꯗꯛ ꯁꯣꯟꯈ꯭ꯔꯦ
ꯅꯥꯗꯛꯇꯪ ꯁꯣꯟꯈ꯭ꯔꯦꯃ ꯑꯗꯨ ꯑꯣꯏꯔꯁꯨ ꯆꯍꯤꯗꯨꯣ ꯌꯦꯡꯉꯨꯗꯣꯏ ꯀꯣ ꯁꯣꯟꯗꯤ ꯁꯣꯟꯈ꯭ꯔꯅꯤꯗ ꯑꯁ ꯑꯁꯤ ꯂꯩ ꯃꯥ ꯆꯍꯤ ꯐꯣꯔꯇꯤ ꯊ꯭ꯔꯤ ꯐꯣꯔꯇꯤ ꯐꯣꯔ ꯌꯧꯔꯝꯕ ꯀꯥ ꯃꯥꯒꯤꯗꯣ ꯑꯦꯀꯥꯗꯥꯃꯤꯒꯨꯝꯕ ꯌꯧꯔꯝꯃꯅꯦꯕ
ꯑꯣꯏꯔꯝꯕ ꯌꯥꯏꯔꯣꯏ ꯃꯥꯁꯦ ꯇꯤꯃꯦꯠꯟꯅ ꯈꯔ ꯁꯞꯄꯣꯔꯠ ꯇꯧꯔꯒ ꯄ꯭ꯔꯤ ꯍꯥꯏꯁꯤꯔꯥ ꯃꯥ ꯍꯅꯨ ꯈꯔ ꯍꯅꯨ ꯈꯔ ꯍꯥꯏꯕ ꯌꯥꯔꯦꯗꯅ ꯐꯨꯠꯕꯣꯜꯒꯤ ꯃꯇꯝ ꯌꯦꯡꯉꯗꯤ ꯐꯨꯠꯕꯣꯜꯗꯃ ꯃꯇꯝ ꯍꯕ ꯍꯧꯔꯦ ꯍꯥꯏꯁꯨ ꯄꯥꯁ ꯇꯀ꯭ꯔꯥ ꯌꯦꯡꯉꯞꯄꯤꯔꯗꯤ ꯣ ꯆꯟꯗꯕ ꯀꯅꯥꯅꯦꯕꯣ ꯑꯃꯗꯣ ꯑꯁ ꯅꯣꯏꯅ ꯃꯦꯗꯤꯁ ꯅꯠꯇꯕ ꯃꯥꯥꯟꯅ ꯀꯅꯥꯅꯤꯕ
ꯈꯅꯔꯣ ꯅꯦꯛ ꯁꯝ ꯊꯥꯡꯕ ꯅꯦꯛꯝ
ꯅꯠꯇꯦ ꯅꯠꯇꯦ ꯅꯠꯇ
ꯆꯣꯐꯂꯛꯁ
ꯑ ꯑꯃꯗꯣ ꯃꯤ ꯑꯄꯤꯛꯄ ꯃꯥꯒꯤ ꯕꯣꯜ ꯑꯗꯨꯝ ꯍꯨꯔꯥꯟꯗ ꯀꯅꯥꯅꯦꯕ
ꯅꯣ ꯐꯦꯔꯅꯥꯗꯁ
ꯑꯥ ꯍꯣꯏꯅꯣ ꯐꯔꯗꯇꯅꯦ ꯃꯥꯅꯤꯅꯦ ꯌꯥꯅꯤꯡꯗꯕ
ꯑꯁ ꯃꯥꯒꯗꯤ ꯆꯥꯟꯅꯗꯦꯗ ꯃꯥꯗꯤ ꯁꯜꯐꯦꯨꯍꯤꯗ ꯣ ꯐꯗꯁ
ꯎꯝ ꯀꯔꯤꯕ ꯔꯣꯅꯥꯜꯗꯣꯁꯨ ꯒꯣꯜꯗ ꯌꯥꯝ ꯆꯟꯅꯤꯡꯉꯦꯕ ꯑꯗꯨꯕꯨ ꯀꯔꯤ ꯍꯥꯏꯏ ꯁꯔꯥ ꯃꯥꯁꯨ ꯑꯣꯏ ꯁꯦꯜꯐꯤ ꯁꯣꯔꯣꯅꯥꯗꯁꯨ ꯈ ꯁꯦꯜꯐꯤꯗꯤ ꯑꯣꯏꯗꯤ ꯑꯣꯏꯌꯦꯀꯣ ꯑꯗꯨ ꯑꯣꯏꯔꯁꯨ ꯍꯧꯖꯤꯛ ꯔꯣꯅꯣ ꯐꯥꯔꯅꯥꯟꯗꯦꯁꯀꯨꯝꯅꯗꯤ ꯑꯣꯏꯗꯣꯏꯅꯦ
ꯑꯗꯨ ꯕ꯭ꯔꯨꯅꯥ ꯐꯦꯔꯅꯥꯟꯗꯁꯇꯤ ꯀꯥꯎꯕꯁꯨ ꯍꯩꯇ꯭ꯔꯒ ꯏꯟꯗꯥꯏꯔꯦꯛ ꯆꯪꯕꯁꯨ ꯂꯩꯇ꯭ꯔꯒ ꯃꯥꯗꯤ ꯑꯗꯨ ꯏꯟꯗꯥꯏꯔꯦꯛ ꯀꯤꯛꯀꯨꯝꯕꯗꯤ ꯔꯣꯅꯥꯜꯗꯣꯒꯤꯅꯤꯅꯦ ꯃꯥꯗꯤ ꯗꯤ ꯄ꯭ꯔꯥꯏ ꯃꯇꯝꯗ ꯏꯟꯇꯏꯔꯦꯀꯤꯤ ꯄꯗꯨꯗꯤ ꯥꯏ ꯐꯦꯕꯦ ꯁ ꯔꯣꯅꯥꯜꯣ ꯒꯨꯝꯕꯕꯨ ꯀꯥꯎꯍꯟꯅꯗꯧꯔꯤꯅꯤ ꯐ꯭ꯤꯀꯤ ꯀꯨꯝꯗꯤ
ꯑꯉꯥꯡꯁꯤꯡꯅ ꯁꯤꯅꯤꯌꯔ ꯑꯩꯈꯣꯏꯕꯨ ꯂꯣꯏꯁꯤꯟꯒꯦ ꯂꯩꯔꯦ ꯆꯥꯟꯁ ꯄꯤꯒꯦ ꯍꯥꯏꯗꯤ ꯉꯝꯒꯦꯔꯥ ꯉꯝꯃꯣꯏꯗ꯭ꯔꯥ ꯃꯤꯁꯨ ꯀ ꯔꯦꯀꯣꯔꯠ ꯇꯥ ꯂꯩꯕꯅꯤꯅ
ꯍꯣꯏ ꯑꯉꯥꯡꯁꯤꯡꯁꯤ ꯗꯤꯁꯤꯄ꯭ꯂꯤꯟ ꯌꯥꯎꯗ꯭ꯔꯤꯅꯤ
ꯑꯗꯨꯅꯤ ꯔꯣꯅꯥꯜꯗꯣꯁꯨ ꯅꯍꯥꯟ ꯅꯍꯥꯟꯗꯤ ꯈꯔ ꯈꯔꯦꯈꯔꯤ ꯌꯥꯁꯤꯔ ꯃꯥꯁꯨ ꯈꯔ ꯅꯍꯥꯟꯗꯤ ꯄ꯭ꯔꯣꯇꯦꯁ ꯇꯧꯔꯝꯃꯦ ꯍꯧꯖꯤꯛꯇꯤ ꯄ꯭ꯔꯣꯇꯦꯁꯁꯨ ꯄꯛ ꯇꯧꯗ꯭ꯔꯦ ꯃꯤꯅ ꯄꯥꯏꯔꯗꯤ ꯑꯗꯨꯝ ꯑꯣꯏꯅ ꯇꯣꯛꯄ ꯍꯧꯔꯦ
ꯍꯣꯏ
ꯃꯥꯁꯨ ꯕꯣꯜ ꯈꯔ ꯄꯤꯕ ꯍꯧꯔꯦꯗ ꯃꯥꯒꯤ ꯃꯤꯒꯤ ꯃꯥꯒꯤ ꯇꯤꯝꯃꯦꯠꯁꯤꯡꯗꯨꯀꯣ
ꯍꯟꯗꯛ ꯐꯥꯔꯁ ꯃꯦꯠꯆ ꯀꯣꯡꯒꯣꯗ ꯃꯣꯏꯒꯤ ꯇꯤꯝꯃꯦꯠ ꯁꯥꯏꯅꯔꯁꯤ ꯁꯤꯅꯔꯖꯤꯗꯨ ꯃꯤꯅ ꯎ ꯎꯈ꯭ꯔꯕꯅꯤꯅ ꯍꯟꯗꯛꯇꯣ ꯈꯔ ꯃꯣꯏ ꯍꯣꯏ ꯃꯦꯅꯦꯖꯔꯅ ꯈꯔ ꯍꯥꯏꯔꯝꯕ ꯌꯥꯏ ꯍꯟꯗꯛꯀꯤꯗꯣ ꯈꯔ ꯍꯟꯗꯛꯀꯤꯗꯤ ꯈꯔ ꯐꯖꯩ
ꯍꯝ
ꯑꯗ ꯍꯥꯏꯗꯤ ꯍꯥꯏꯕ ꯉꯝꯗꯦ ꯍꯟꯗꯛ ꯀꯩꯅꯣ ꯃꯥꯁꯦ ꯎꯖꯕꯦꯛ ꯃ ꯇꯒ ꯀꯣꯡꯒꯣꯁꯦ ꯑꯅꯧꯕꯅꯤꯅ ꯃꯣꯏꯁꯦ ꯌꯥꯝ ꯍꯥꯏꯗꯤ ꯍꯥꯏꯇꯦꯕ
ꯍꯣꯏ
ꯅꯦꯛꯁ ꯀꯃꯥꯏ ꯇꯒ꯭ꯔꯣ ꯄꯣꯔꯆꯨꯒꯜꯗꯤꯚ ꯀꯥꯗ꯭ꯔꯤꯅ ꯔꯟ ꯑꯣꯐ ꯊꯥꯔꯇꯤ ꯇꯨꯗ
ꯀꯥꯈ꯭ꯔꯦ ꯀꯥꯈ꯭ꯔꯦ ꯉꯔꯥꯡ ꯀꯥꯈ꯭ꯔꯦ ꯑꯃꯨꯛ ꯉꯔꯥꯡ ꯉꯝꯕꯗ
ꯉꯔꯥꯡꯒꯤꯗꯨꯣ ꯀꯥꯈ꯭ꯔꯕ꯭ꯔꯣꯅꯦ ꯍꯧꯖꯤꯛ ꯀꯣꯡꯒꯣꯒ ꯑꯍꯨꯝꯁ ꯅꯥꯈ꯭ꯔꯕꯣ
ꯉꯔꯥꯡ ꯉꯝꯕꯗꯨꯗ ꯀꯥꯈ꯭ꯔꯦ ꯄꯣꯔꯇꯨꯒꯣꯜꯗꯤ ꯀꯣꯡꯒꯣꯗꯤ ꯉꯔꯥꯡ ꯑꯌꯨꯛ ꯁꯅꯥꯏꯅ ꯑꯗꯨꯗ ꯄꯣꯏꯌꯦꯅ ꯉꯁꯤ ꯑꯌꯨꯛꯀ ꯉꯔꯥꯡ ꯑꯌꯨꯔꯛ ꯃꯦ ꯆ ꯍ ꯁꯅꯥꯗ ꯗ꯭ꯔꯤ ꯑꯅꯤ ꯁꯅꯥꯈ꯭ꯔꯦ ꯀꯣꯂꯣꯝꯕꯤꯌꯥꯒ ꯍꯣꯡꯒꯣ
ꯑꯗꯨꯗꯤ ꯑꯗꯨꯗꯤ ꯀꯩꯅꯣꯃꯒ ꯀꯣꯂꯣꯝꯕꯤꯌꯥꯒ ꯀꯣꯡꯒꯣ ꯑ ꯅꯠꯇꯦ ꯑꯁ ꯑꯗꯨꯗꯤ ꯀꯔꯤ ꯋꯥꯠꯂꯤꯕ꯭ꯔꯣ ꯑꯃꯗꯤꯗꯤ ꯋꯥꯠꯂꯝꯅꯤꯗ
ꯀꯂꯝꯕꯌꯥꯒ ꯄꯣꯔꯇꯨꯒꯜꯁ ꯅꯅꯤ ꯇ꯭ꯋꯦꯟꯇꯤ ꯑꯩꯠꯠꯇ
ꯑꯗꯨꯒ ꯑ ꯀꯣꯣꯡꯒꯣꯒ ꯎꯖꯦꯀꯤꯁꯇꯥꯟꯗꯤ ꯀꯣꯡꯒꯣ ꯀꯔꯤꯕ ꯄꯨꯆꯀꯜ ꯄꯣꯛꯈ꯭ꯔꯗꯤ ꯀꯣꯡꯒꯣꯅ ꯉꯝꯃꯗꯤ ꯃꯥ ꯃꯅꯥꯛꯄ ꯀꯃꯤ
ꯀꯣꯡꯒꯣꯅ ꯉꯝꯃꯣꯏ ꯀꯣꯡꯒꯣꯗꯤ ꯉꯁꯤꯁꯨ ꯄꯣꯌꯦꯦ ꯐꯥꯔꯁꯇ ꯗ꯭ꯔꯣ ꯆꯠꯂꯦ ꯉꯁꯤꯁꯨ ꯄꯣꯏꯌꯦ ꯑꯗ ꯄꯣꯔꯇꯨꯒꯜꯗꯤ ꯐꯥꯔꯁꯇ ꯗ꯭ꯔꯣ ꯆꯠꯂꯦ ꯉꯔꯥꯡ ꯅ ꯃꯦꯠ ꯆꯅꯤꯗ ꯃꯦꯠꯁ ꯑꯅꯤꯗ ꯄꯣꯔꯇꯨꯒꯜ ꯋꯥꯟ ꯋꯤꯟ ꯋꯥꯟ ꯗ꯭ꯔꯣꯅꯤ ꯑꯗꯣ ꯀꯣꯡꯒꯣꯗꯤ ꯃꯦꯠꯁ ꯑꯅꯤꯗ ꯇꯨ ꯃꯦꯠꯁꯇ ꯋꯥꯟ ꯋꯥꯟ ꯂꯣꯁ ꯋꯥꯟ ꯗ꯭ꯔꯣꯅꯤꯅ ꯑꯗꯤ
ꯎꯝ ꯑꯗꯣ ꯅꯦꯛꯁ ꯃꯦꯆꯇꯨ ꯄꯣꯔꯇꯨꯒꯜ ꯄꯣꯛꯔꯗꯤ ꯀꯣꯡꯒꯣꯡ ꯑꯃꯗꯤ ꯑꯗꯨꯗꯤ ꯄꯣꯏꯟ
ꯑ ꯃꯦꯁ ꯃꯦꯁ ꯄꯣꯀꯁꯨ ꯗ꯭ꯔꯣ ꯇꯔ ꯁ ꯀꯔꯁꯨ ꯉꯝ꯭ꯔꯁꯨ ꯔꯔꯥꯎꯟ ꯑꯣꯐ ꯊꯥꯔꯇꯤ ꯇꯨꯗꯤ ꯑꯗꯨꯝ ꯀꯥꯈ꯭ꯔꯦ ꯃꯣꯏꯗꯤ
ꯀꯃꯥꯏꯅꯔꯣꯣ ꯀꯩꯅꯣꯃ ꯑꯩꯈꯣꯏ ꯒꯣꯜ ꯌꯥꯝꯗꯤ ꯌꯥꯝꯔꯝꯃꯣꯏ ꯀꯣꯡꯕ ꯍꯥꯏꯁꯦ
ꯈꯣꯡꯒꯨꯗꯤ ꯎꯗ꯭ꯔꯣ ꯆꯠꯂꯦ ꯑꯗꯨꯒ ꯖꯦꯔꯣꯗ ꯄꯣꯛꯑꯕꯅꯤꯅꯦ ꯃ ꯍꯣꯏ ꯒꯣꯜ ꯑꯃꯈꯛꯇꯪ ꯆꯪꯉꯦꯅ ꯄꯣꯔꯇꯨꯒꯥꯜꯒ ꯗ꯭ꯔꯣ ꯇꯥꯏꯌꯦ ꯑꯗꯨꯒ ꯀꯂꯂꯦꯝꯕꯤꯌꯥꯅꯗ ꯖꯤꯔꯣꯃꯤꯅꯤ ꯖꯤꯦꯔꯣ ꯋꯥꯟ ꯀꯣꯂꯣꯕꯤꯌ ꯋꯥꯟ ꯑꯗꯨꯗꯤ ꯄꯣꯔꯇꯨꯒꯜꯒ ꯀꯣꯂꯣꯕꯤꯌꯥꯗꯤ ꯑꯗꯨꯝ ꯀꯥꯈ꯭ꯔꯅꯦꯕ ꯀꯝꯄꯜꯁꯔꯤ
ꯎꯝ
ꯑꯗꯣ ꯍꯣꯔꯦꯟ ꯀꯣꯡꯒꯣꯒ ꯎꯁꯄꯦꯀꯤꯁꯇꯥꯟꯁꯤ ꯀꯅꯥꯅ ꯀꯥꯈ꯭ꯔꯥ ꯈꯪꯗꯦ ꯑꯗꯣ ꯃꯣꯏ ꯑꯃꯨꯛꯀ ꯍꯟꯗꯛꯇꯤ ꯔꯥꯎꯟ ꯑꯣꯐ ꯁꯤꯛꯁꯇꯤꯟ ꯅꯠꯇ꯭ꯔꯦꯕ ꯔꯥꯎꯟ ꯑꯣꯐ ꯊꯥꯔꯇꯤ ꯇꯨꯅꯦꯕ ꯁꯤꯛꯁꯇꯤꯟ ꯀꯟꯇ꯭ꯔꯤꯁ ꯑꯃꯨꯛ ꯑꯦꯗꯤꯁꯅꯦꯜ ꯍꯥꯞꯄꯅꯦꯕ
ꯑꯗꯨꯅꯦ ꯊꯥꯔꯇ ꯇꯨꯅꯤꯅ ꯑꯗꯨꯕꯨ
ꯇꯤꯝ ꯑꯃꯗꯒꯤ ꯍꯣꯏ ꯄꯨꯜ ꯑꯃꯗ ꯇꯤꯝ ꯑꯅꯤ ꯑꯅꯤ ꯑꯍꯨꯝ ꯑꯍꯨꯝ ꯑꯍꯨꯝ ꯍꯧꯖꯤꯛ ꯂꯦꯝꯍꯧꯕꯁꯤꯡꯗꯨ ꯄꯣꯏꯠ ꯌꯦꯡꯅꯛꯈ꯭ꯔꯒꯀꯣ
ꯑꯥ
ꯄꯣꯏꯟ ꯌꯦꯡꯉꯒ ꯐꯖꯕꯁꯤꯡꯗꯣ ꯑꯃꯨꯛ ꯍꯥꯞꯀꯗꯧꯕ ꯃꯥꯜꯂꯦ ꯑꯃꯨꯛ
ꯁꯟꯗꯛꯀꯤꯗ ꯐꯖꯅ ꯌꯦꯡꯗ꯭ꯔꯦꯗ ꯇꯤꯝꯁꯦ
ꯑꯗꯣ ꯅꯣꯡ ꯑꯥꯎꯠꯇ ꯄꯣꯔꯇꯨꯒꯜꯁꯨ ꯉꯝꯕ ꯅꯣꯡ ꯑꯥꯎꯠꯇ ꯑꯥꯔꯖꯦꯟꯇꯤꯅꯥꯁꯨ ꯉꯝꯃꯗꯤ ꯀ꯭ꯋꯥꯔꯇꯔ ꯐꯥꯏꯅꯦꯜꯗ ꯃꯕꯥꯅꯤ ꯇꯥꯅꯤ
ꯎꯝ ꯑꯔꯖꯦꯟꯇꯤꯅꯥꯗꯤ ꯀꯥꯈ꯭ꯔꯦ ꯖꯣꯔꯣꯟꯟ ꯆ ꯀꯃꯥꯏ ꯇꯔꯗꯅꯦ ꯖꯣꯔꯣꯟ ꯆ ꯀꯥꯕ꯭ꯔꯥ
ꯣꯔꯗꯟꯗꯤ ꯈꯪꯗꯦ ꯑꯥꯔꯖꯦꯟꯇꯤꯅꯥꯁꯨ ꯃꯦꯠꯁ ꯑꯅꯤꯅꯤꯅ
ꯖꯣꯔꯗꯦꯟ ꯑꯃꯔ ꯉꯃꯦ ꯑꯃꯔ ꯀꯣꯑꯦ ꯑꯗꯨ ꯑꯗꯨꯗꯤ ꯖꯣꯔꯦꯟ ꯑꯣ ꯑꯃꯔ ꯌꯦꯡ ꯃ ꯄꯨ ꯭ꯔꯨꯞ ꯑꯦꯜ ꯐꯥꯎ ꯂꯩꯕ꯭ꯔꯥ ꯅ ꯅꯣ ꯀꯦꯗꯣ ꯀ ꯐꯥꯎꯕ꯭ꯔꯥ ꯑꯦꯔ ꯐꯥꯎ ꯂꯩꯅꯦ
ꯐ ꯐꯥꯎꯅꯤ
ꯀꯣꯂꯣꯕꯤꯌꯥ ꯄꯣꯔꯇꯨꯒꯜ ꯐꯣꯔ ꯐꯣꯔ ꯁꯤꯛꯁ ꯐꯣꯔ ꯅꯝꯕꯗ ꯄꯣꯏꯟ ꯑꯅꯤ ꯅꯠꯇ꯭ꯔꯣ ꯑꯍꯨꯝꯔꯣ
ꯅꯝꯕꯨꯒꯤꯣꯏ ꯄꯣꯏꯅꯍꯨꯝ ꯃꯥꯜꯂꯦ
ꯗ꯭ꯔꯣꯟ ꯑꯃ ꯑꯣꯏꯔꯗꯤ ꯖꯔꯣ
ꯎꯝ ꯃꯥꯏꯅꯁ ꯆꯥꯗꯕꯅꯦ ꯄꯣꯔꯇꯨꯀꯣꯜꯗꯤ ꯌꯦꯡꯉꯣ
ꯃꯥꯅꯁ ꯆꯗꯤ ꯆꯥꯗꯕꯅꯤ ꯍꯣꯏ ꯀꯗꯤ ꯀꯗꯤ ꯀꯗ ꯅꯦꯛꯁꯀꯤꯗꯣ ꯀꯣꯂꯣꯝꯕꯤꯌꯥꯅ ꯀꯟꯅ ꯁꯅꯥꯁꯦ ꯒꯣꯜ ꯑꯃꯨꯛꯀ ꯀꯩꯅꯃ ꯀꯣꯡꯒꯣꯕ ꯎꯖꯕꯦꯀꯤꯁꯇꯥꯟꯅ ꯄꯤꯈ꯭ꯔꯗꯤ ꯑꯗꯨꯕꯨ ꯁꯤꯗꯤ ꯌꯥꯔꯣꯏꯗ
ꯍꯧꯖꯤꯛꯀꯣ ꯀꯣꯡꯒꯣ ꯀꯣꯡꯒꯣꯕꯨ ꯎꯖꯕꯤꯀꯤꯁꯇꯥꯟꯅ ꯑꯃꯨꯛ ꯒꯣꯜ ꯄꯤꯔ ꯗꯤ ꯑꯗꯨꯗꯤ ꯀꯥꯗ꯭ꯔꯦ ꯀꯣꯡꯒꯣꯜꯗꯤ ꯑꯗꯨꯣ ꯀꯣꯡꯒꯣꯟꯅ ꯑꯃꯨꯛꯤ ꯀꯣꯡꯒꯣꯟꯅ ꯀꯩꯒꯨꯝꯕ ꯄꯤꯕ ꯇꯥꯔꯗꯤ ꯁꯣꯡꯒꯣ
ꯑꯗꯨꯁꯨ ꯀꯣꯜ ꯌꯥꯝꯅ ꯌꯥꯝ ꯄꯤꯒꯗꯧꯕ ꯃꯉꯥꯒꯨꯝꯕ
ꯑꯗꯨ ꯃꯉꯥ ꯃꯉ ꯑꯗꯤ ꯇꯥꯏꯕ꯭ꯔꯦꯀꯔ ꯐꯥꯎꯗ ꯐꯥꯎꯜꯗ ꯍꯤꯡꯕ ꯍꯧꯔꯅꯤꯅꯦ
ꯎꯝ ꯑꯗꯨ ꯌꯥꯔꯣꯏꯕ ꯀꯥꯏꯗꯗꯤ ꯑꯗꯨꯒꯤ ꯄꯣꯁꯤꯕꯤꯂꯤꯇꯤꯗꯤ ꯄꯣꯁꯤꯕꯤꯂꯤꯇꯤ ꯍꯣꯏ ꯄꯣꯁꯤꯕꯤꯂꯤꯇꯤꯗꯤ ꯍꯧꯖꯤꯛ ꯀꯣꯂꯣꯕꯤꯌꯥꯗꯤ ꯑꯣꯕꯦꯁꯀꯥꯔ꯭ꯔꯅꯤꯌꯦ ꯑꯗꯨꯒ ꯄꯣꯔꯇꯨꯒꯜ ꯄꯣꯔꯇꯨꯀꯜꯁꯨ ꯑꯗꯨꯝ ꯀꯥꯍꯅꯤꯕ
ꯄꯣꯔꯇꯨꯒꯥꯜ ꯍꯣꯏ ꯅꯥꯏꯟꯇꯤ ꯄꯥꯔꯁꯦꯟ ꯆꯥꯟꯁ ꯂꯩꯔꯦ ꯅꯥꯏꯟꯇꯤ ꯐꯥꯏꯚ ꯄꯥꯔꯁꯦꯟ ꯍꯥꯏꯕ ꯇꯥꯔꯦ
ꯑꯗꯣ ꯍꯧꯖꯤꯛ ꯁꯕ ꯀꯥꯟꯗ ꯑꯦꯗꯤꯁ ꯄꯣꯔꯇꯨꯒꯜꯅ ꯗ꯭ꯔꯣ ꯇꯥꯔꯗꯤ ꯗ꯭ꯔꯣ ꯇꯥ ꯄꯁꯨ ꯀꯥꯔꯅꯤ ꯑꯗꯨ
ꯔꯥꯎꯟ ꯑꯣꯐ ꯁꯤꯛꯁꯇꯤꯟꯁꯤꯗ ꯔꯥꯎꯟ ꯑꯣꯐ ꯊꯥꯔꯇꯤ ꯇꯨꯁꯤꯗ ꯀꯅꯥꯒ ꯁꯥꯟꯅꯥꯒꯗ꯭ꯔꯥ ꯍꯥꯏꯁꯤ ꯈꯜꯂꯤ
ꯔꯟ ꯑꯣꯐ ꯊꯥꯔꯇꯤ ꯇꯨꯗꯒꯤꯗꯤ ꯐꯖꯕ ꯍꯧꯔꯅꯤ ꯃꯦꯠꯁꯇꯤ
ꯇꯥꯏꯌꯦ
ꯃꯥꯏ ꯇꯠꯈ꯭ꯔꯕꯅꯤ ꯍꯧꯖꯤꯛꯇꯣ ꯁꯦꯀꯦꯟ ꯀꯨꯟꯒꯤ ꯅꯣꯡ ꯇꯔꯥꯐ ꯂꯩ
ꯑꯣ ꯅꯣꯡ ꯇꯥꯕ꯭ꯔꯣ ꯒꯤꯍꯥꯇꯤꯗ
ꯎꯝ ꯍꯧꯖꯤꯛ ꯇꯥꯔꯛꯄ ꯀꯨꯏꯅ ꯇꯥꯗꯣꯏꯅꯤ ꯁ꯭ꯋꯥꯏꯗꯗꯤ ꯑꯗꯨꯝ ꯇꯥꯔꯒ ꯇꯣꯛꯈꯤꯕ
ꯁꯔꯝꯅꯤꯀꯣ ꯑꯦꯁꯤ ꯊꯥꯕ꯭ꯔꯣ ꯐꯦꯟ ꯊꯥꯕ꯭ꯔꯣ
ꯎꯝ ꯀꯥꯏꯗꯒꯤ ꯑꯦꯁꯤ ꯑꯦꯁꯤ ꯑꯦꯐꯣꯔꯠ ꯇꯧꯕ ꯉꯝꯗꯦꯔ
ꯂꯥꯏꯠ
ꯂꯥꯏꯕꯅꯤꯅ ꯑꯦꯁꯤꯁꯦ ꯑꯣꯐꯔ ꯇꯧꯕ ꯉꯝꯗ꯭ꯣꯏꯅꯦ ꯊꯕꯛ ꯎꯠꯅ ꯐꯪꯉꯗꯤꯅꯥꯀꯪ ꯍꯥꯏꯕ ꯉꯝꯗꯦꯗ ꯑꯣꯏꯔꯁꯨ ꯍꯧꯖꯤꯛꯇꯤ ꯌꯥꯗ꯭ꯔꯤ
ꯐꯦꯟ ꯐꯥꯎꯁꯨ ꯂꯥꯏꯠ ꯕꯤꯜ ꯐꯖꯅ ꯆꯥꯔꯝꯅꯤꯌꯦ
ꯑꯩꯒꯤꯗꯤ ꯂꯥꯏꯠ ꯕꯤꯜꯁꯦ ꯌꯨꯝꯕꯨꯅ ꯑꯗꯨꯝ ꯄꯤꯈ꯭ꯔꯦ
ꯑꯣ ꯅꯪ ꯏꯗꯤ ꯚꯔꯥ ꯀꯌꯥꯅꯣ
ꯚꯔꯥ ꯂꯤꯁꯤꯡ ꯇꯔꯨꯛ ꯏꯁꯤꯡꯁꯨ ꯂꯥꯏꯠ ꯕꯤꯜꯁꯨ ꯃꯣꯏꯅ ꯄꯤꯈ꯭ꯔꯦ
ꯍꯣꯡꯉꯦꯍꯦ ꯔꯨꯝ ꯆꯥꯎꯕ꯭ꯔꯣ
ꯔꯨꯝꯁꯦ ꯆꯥꯎꯕꯗꯤ ꯅꯠꯇꯦ ꯑꯗꯨ ꯀꯤꯠꯆꯟꯗ ꯑꯗꯨꯝ ꯁꯥꯏꯠ ꯑꯃ ꯃꯇꯥꯏ ꯑꯃ ꯃꯆꯥ ꯑꯃ ꯄꯤꯕ ꯑꯗꯨꯒ ꯇꯣꯏꯂꯦ ꯑꯦꯇ
ꯃꯤ ꯀꯌꯥ ꯂꯩꯕ꯭ꯔꯣ ꯅꯥꯊꯟꯗ ꯂꯩꯕ꯭ꯔꯣ
ꯔꯕꯤꯗ꯭ꯔꯖꯤ ꯁꯤꯁꯤꯡꯒꯅꯤꯗꯃꯦ
ꯁꯤꯂꯣꯡꯗ ꯂꯩꯃꯤꯟꯅꯔꯁꯤꯅ ꯑꯩꯒꯤꯔꯣ ꯑꯦ ꯅꯪ ꯒꯨꯍꯥꯇꯤꯗ ꯈꯔ ꯀꯨꯏꯅ ꯂꯩꯈꯤꯒꯗ꯭ꯔꯣ ꯑꯩꯁꯦ ꯒꯨꯍꯥꯇꯤꯗ ꯁꯤꯐ ꯇꯧꯔꯠꯇ꯭ꯔꯥꯕꯣ ꯑꯁꯤꯗꯣꯁꯨ ꯂꯩꯅꯤꯡꯗꯦꯅꯦ
ꯒꯨꯍꯥꯇꯤ ꯑꯩꯒꯤ ꯔꯨꯝꯗꯗꯤ ꯃꯤ ꯑꯅꯤꯗꯤ ꯂꯩꯕ ꯌꯥꯅꯤ
ꯐꯩ ꯍꯥꯏꯁꯦ ꯅꯪꯒꯤ ꯔꯨꯝꯗꯨ ꯅ ꯐꯠꯇꯕꯈꯣ ꯏꯕꯥꯅꯤ ꯔꯨꯝ ꯐꯖꯕ ꯑꯃ ꯊꯤꯔꯁꯦ ꯈꯔ ꯆꯥꯎꯕ ꯑꯃ ꯇꯣꯏꯂꯦꯠ ꯇꯦꯁ ꯇꯧꯕ ꯑꯗꯨꯒ ꯔꯨꯝ ꯈꯔ ꯆꯥꯎꯕ ꯏꯁꯇꯗꯤ ꯇꯧꯕꯗ ꯅꯨꯡꯉꯥꯏꯒꯗꯧꯕ ꯑꯗꯨꯒ ꯔꯨꯝ ꯂꯩꯕꯗ ꯅꯨꯡꯉꯥꯏꯒꯗꯧꯕ ꯑꯆꯧꯕ ꯑꯃ ꯊꯤꯔꯁꯦ ꯑꯗꯨꯃꯤꯟꯅꯔꯦ
ꯑꯩꯈꯣꯏ ꯃꯤ ꯑꯩꯈꯣꯏ ꯃꯤ ꯃꯔꯤ ꯂꯩꯃꯤꯟꯅꯅꯤ ꯂꯩꯃꯤ ꯔꯝꯗꯤ ꯇꯣꯡꯉ ꯇꯣꯡꯉꯂꯦꯂꯣ
ꯔꯨꯝ ꯃꯔꯤ ꯂꯩꯃꯤꯟꯅꯅꯕꯁ ꯀꯅꯥ ꯀꯅꯥꯅꯣ
ꯑꯩ ꯂꯩꯔꯦ ꯃꯣꯟꯁꯥꯡꯒꯤ ꯃꯤꯅꯤ ꯂꯩꯔꯦ ꯃꯥꯎ ꯃꯤꯃ ꯂꯩ
ꯑꯦꯛꯖꯥꯝ ꯊꯥꯕ ꯀꯥꯡꯕꯨ ꯉꯥꯛꯇꯅꯣ
ꯍꯣꯏ ꯑꯍꯨꯝ ꯃꯨꯝꯝ ꯊꯥꯕ ꯃꯥꯅ ꯏꯟꯇꯔꯟꯁꯤꯞ ꯇꯧꯔꯒ ꯊꯕꯛ
ꯑꯗꯨꯗꯗꯤ ꯑꯗꯨꯗꯤ ꯂꯥꯏꯠ ꯔꯨꯝꯁꯤ ꯇꯣꯉꯥꯟꯕ ꯋꯥꯁꯔꯨꯝ ꯇꯣꯏꯂꯦꯠꯁꯤ ꯇꯣꯉꯥꯟꯕ ꯅꯣꯏ ꯃꯔꯤꯒꯤ
ꯑꯣꯀꯦ ꯀꯤꯆꯟ ꯈꯇꯪ ꯑꯄꯨꯟꯕ
ꯍꯣꯏ ꯔꯨꯝ ꯑꯅꯤꯗꯤ ꯂꯤꯁꯤꯡ ꯃꯉꯥ ꯃꯉꯥ ꯑꯗꯨꯁꯨ
ꯅꯠꯇꯦ ꯕꯥꯞꯅ ꯍꯥꯏꯕꯁꯤ ꯕꯥꯞ ꯇꯥꯗꯦ ꯃꯤ ꯃꯔꯤ ꯂꯩ ꯃꯤꯅꯩ ꯍꯥꯏꯔ ꯀꯃꯥꯏꯅ ꯇꯣꯉꯥꯟ ꯇꯣꯉꯥꯟ ꯂꯩꯕ꯭ꯔꯣ
ꯃꯤ ꯃꯔꯤ ꯂꯩꯃꯤꯅ ꯍꯥꯏꯕꯁꯦ ꯕꯤꯜꯗꯤꯡ ꯑꯃꯗ ꯑꯩꯈꯣꯏꯅ ꯄꯨꯂꯞ ꯕꯤꯜꯗꯤꯡ ꯑꯃꯗ ꯂꯧꯔꯒꯀꯣ
ꯑꯗꯨꯗꯤ ꯑꯩꯒꯤꯁꯨ ꯑꯃ ꯂꯧꯕꯤꯔꯣꯅꯦ ꯑꯩ ꯂꯥꯛꯈꯤꯅꯦ
ꯑꯩꯈꯣꯏꯒꯤ